ꯍꯜꯂꯣ
ꯑꯥꯎ ꯇꯥꯕ꯭ꯔꯣ
ꯇꯥꯏ ꯇꯥꯏ
ꯑꯦ ꯀꯩꯗꯧꯔꯤꯅꯣ
ꯍꯧꯖꯤꯛꯈꯛ ꯄꯣꯠꯊꯥꯔꯒ ꯏꯁꯤꯡ ꯊꯛꯑꯝꯕꯅꯦ
ꯑꯦ ꯊꯕꯛ ꯁꯨꯕ꯭ꯔꯥ?
ꯎꯝ ꯂꯧ ꯁꯨꯕ꯫
ꯑꯣ ꯑꯣ ꯆꯤꯡꯒꯤ ꯂꯧꯗꯨꯔꯣ?
ꯎꯝ ꯅꯠꯇꯦꯗ ꯇꯝꯄꯥꯛꯀꯤ ꯂꯧꯅꯦꯟ
ꯑꯣ ꯑꯣ ꯑꯩꯗꯤ ꯆꯥꯛ ꯆꯥꯕ ꯂꯣꯏꯔꯒ ꯑꯗꯨꯝ ꯐꯃꯨꯡꯗ ꯍꯤꯞꯔꯒ ꯂꯩꯌꯦ꯫
ꯑꯦ ꯉꯟ ꯉꯟꯇꯥꯅ ꯆꯥꯛ ꯆꯥꯔꯒ ꯑꯃꯨꯛ ꯇꯨꯝꯅꯤꯡꯉꯤꯗꯣ ꯀꯩꯒꯤꯅꯣ?
ꯆꯥꯛ ꯆꯥꯕꯒꯤ ꯚꯤꯇꯃꯤꯟꯗꯣ ꯂꯥꯛꯄ ꯃꯥꯜꯂꯦ꯫
ꯍꯥ ꯍꯦ ꯀꯩ ꯃꯊꯦꯜꯅꯣ?
ꯑꯥꯏ ꯑꯩ ꯆꯛ ꯆꯥꯗꯦ
ꯍꯥ ꯍꯥ ꯍꯥ ꯅꯪ ꯁꯤꯗꯤ ꯑꯥꯏꯌꯥ
ꯕꯤꯁꯀꯤꯠꯒꯥ ꯀꯔꯤꯅꯣ ꯖꯨꯏꯁꯇꯟ ꯑꯗꯨꯝ ꯊꯥꯛꯑꯦꯥ ꯆꯥꯛ ꯆꯥꯅꯤꯡꯗꯕꯒꯤ꯫
ꯑꯣ ꯑꯣ ꯑꯣ ꯑꯁ ꯅꯁꯥ ꯁꯣꯛꯀꯅꯤꯍꯦ ꯆꯥꯎꯍꯦ
ꯍꯣꯏ ꯑꯗꯨꯅꯤ ꯍꯧꯔꯦꯟ ꯀ꯭ꯔꯤ ꯀ꯭ꯔꯤꯅꯣ ꯆꯥꯕ ꯌꯥꯕ ꯌꯦꯡꯉꯒꯥ ꯆꯥꯒꯅꯤꯗ꯫
ꯎꯝ ꯆꯛꯈꯥꯎ ꯌꯥꯗꯅꯀꯣ ꯍꯥꯌꯦꯡꯋꯥꯏ ꯑꯩꯈꯣꯏꯗ ꯂꯥꯛꯑꯀꯥꯟꯗ ꯂꯥꯏꯌꯦꯡ ꯅꯤꯡꯉꯥꯏ ꯄꯩꯁꯥ ꯂꯩꯇꯦ ꯑꯩ
ꯑꯗꯨꯅꯦ ꯑꯩ ꯆꯥꯈꯥꯎꯁꯨ ꯁꯣꯛꯈ꯭ꯔꯕꯅꯦ ꯅꯣꯏꯒꯤ ꯂꯨꯞ ꯀꯦꯜꯒꯤ ꯆꯥꯛꯇꯣ ꯆꯥꯔꯗꯤ ꯀꯩꯁꯨ ꯇꯧꯔꯣꯏꯍꯦ ꯀꯔꯤꯔꯥ
ꯑꯗꯨ ꯆꯥꯕꯗꯨ ꯃꯤꯗꯣ ꯀꯨꯏꯅ ꯍꯤꯡꯗꯦ ꯍꯥꯏꯌꯦ
ꯎꯝ ꯑꯩꯗꯤ ꯀꯨꯏꯅ ꯍꯤꯡꯒꯅꯤ꯫ ꯇꯨꯀ꯭ꯔꯤ ꯌꯦꯟꯁꯥꯡ ꯊꯣꯡꯔꯒ ꯆꯥꯕ꯭ꯔꯥ?
ꯈꯣꯏꯔꯥꯡ
ꯎꯝ
ꯌꯦꯟ
ꯁꯥꯁ ꯌꯥꯏꯅꯦ ꯅꯪ ꯑꯥ ꯀꯔꯤꯅꯣ
ꯌꯥꯏꯍꯦ ꯅꯪꯒꯤ ꯈꯨꯍꯥꯏꯁꯦ ꯈꯣ ꯍꯥꯏꯗꯤ ꯑꯩꯁꯨ ꯑꯗꯨꯃꯥꯏ ꯍꯥꯏꯕ ꯇꯥꯔꯦ ꯃꯤ ꯑꯥ
ꯑꯥ ꯏꯃꯥꯅ ꯉꯥ ꯂꯩꯔꯥꯛꯑꯦ
ꯑꯥ
ꯇꯨꯒꯥ ꯏꯌꯥꯝꯕꯅ ꯇꯣꯂꯣꯞ ꯐꯪꯕꯒꯤ ꯕ꯭ꯔꯣꯏꯂꯔ ꯂꯩꯔꯛꯄꯀꯣ ꯑꯗꯨ ꯆꯥꯗꯦ ꯍꯥꯏꯒꯦ ꯇꯧꯕꯅꯦ ꯍꯥꯋꯥꯏ ꯆꯥꯏ
ꯑꯣ ꯑꯣ ꯑꯣ ꯑꯣ ꯌꯥꯝ ꯐꯩꯌꯦ ꯌꯥꯝ ꯐꯩ ꯍꯥꯎ ꯍꯥꯎꯇꯕꯅꯤꯀꯣ ꯍꯥꯋꯥꯏꯗꯨ
ꯍꯣꯏ ꯌꯥꯝ ꯍꯥꯎꯋꯦ ꯆꯥꯔꯒ ꯆꯪꯗꯦ ꯑꯝꯇ꯫
ꯑꯗꯨꯅꯦ ꯅꯨꯡꯁꯤꯠꯁꯨ ꯀꯥꯗꯕꯅꯤꯀꯣ ꯑꯗꯨ
ꯎꯝ ꯎꯝ ꯐꯒꯤ ꯇꯧꯕꯅꯦꯍꯦ ꯑꯥ ꯍꯋꯥꯏ ꯆꯝꯐꯨꯠ ꯇꯧꯋꯦ ꯑꯗꯨꯒ ꯗꯥꯜ ꯀꯥꯉꯧ ꯇꯧꯋꯦ
ꯑꯥ ꯑꯥ ꯍꯥꯎꯕꯅꯦ ꯑꯩꯁꯨ ꯍꯧꯔꯦꯟ ꯇ꯭ꯔꯥꯏ ꯇꯧꯔꯒ ꯌꯦꯡꯒꯦ ꯑꯗꯨ꯫ ꯀ꯭ꯔꯤꯅꯣ ꯅꯣꯡ ꯅꯣꯡ ꯆꯨꯗ꯭ꯔꯣ ꯑꯗꯨꯗꯥ?
ꯑꯁ ꯅꯣꯡꯁꯤ ꯅꯣꯏ ꯂꯩꯁꯥꯕꯤꯒꯤ ꯋꯥꯈꯜꯗꯧꯅꯀꯣ ꯆꯨꯅꯤꯡꯒꯨꯝ ꯆꯨꯅꯤꯡꯗꯒꯨꯝ ꯂꯩꯅꯦ꯫
ꯑꯁꯤꯗꯁꯨ ꯇꯧꯋꯦ ꯅꯣꯡꯗꯤ ꯃꯝꯕ ꯅꯣꯡꯗꯤ ꯆꯨꯗꯕ ꯁꯥꯕꯅꯁꯨ ꯂꯣꯏꯔꯦ ꯅꯣꯡ ꯆꯨꯨꯔꯗꯤ ꯑꯌꯥ ꯌꯥꯝ ꯅꯨꯡꯉꯥꯏꯒꯗꯕꯗꯣ
ꯎꯝ ꯅꯨꯡꯉꯥꯏꯗꯕ ꯍꯥꯏꯕꯗꯣ ꯇꯨꯝꯅꯤꯡꯉꯥꯏꯀꯣ?
ꯍꯣꯏꯅꯦ ꯐꯣꯟ ꯗ꯭ꯔꯃꯥꯒꯨꯝꯕ ꯌꯦꯡꯉꯒ ꯇꯨꯝꯅꯤꯡꯉꯥꯏ꯫ ꯇꯨꯒꯤꯅꯤꯗ꯫
ꯑꯗꯨꯃꯥꯏꯅ ꯇꯧꯅꯣꯕ ꯑꯩꯈꯣꯏꯒꯤꯁꯨ ꯈꯔ ꯈꯜꯂꯣꯕ
ꯑꯗꯣ ꯑꯗꯨꯗꯗꯤ ꯅꯣꯡ ꯆꯨꯗꯦꯅ ꯑꯁꯤ ꯅꯣꯡ ꯃꯝꯕꯅꯦ ꯂꯧ ꯁꯨꯕꯒꯤꯗꯤ ꯌꯥꯝ ꯅꯨꯡꯉꯥꯏꯌꯦ ꯀꯔꯤꯔꯥ
ꯑꯗꯨꯅꯦ ꯆꯨꯔꯛꯅꯤꯉꯥꯏ ꯍꯥꯏꯒꯅꯣꯕ
ꯑꯩꯈꯣꯏꯗ ꯆꯨꯁꯅꯨ ꯅꯣꯏꯗ ꯆꯨꯔꯣꯏꯁꯅꯨ
ꯅꯣꯡ ꯅꯣꯛꯅꯤꯡꯉꯦ
ꯆꯨꯔꯣꯏ ꯆꯨꯔꯣꯏ ꯅꯪꯅꯕꯨ ꯍꯥꯏꯔꯗꯤ
ꯎꯝ
ꯎꯝ ꯀꯔꯤ ꯆꯨꯨꯔꯣꯏ ꯍꯥꯏꯕꯤꯕ ꯍꯧꯖꯤꯛꯁꯦ ꯑꯃ ꯅꯤꯗꯤ ꯆꯨꯕ ꯍꯧꯔꯦ
ꯋꯥꯁꯦ ꯂꯥꯏꯅ ꯇꯥꯕꯤꯕ꯭ꯔꯥ ꯍꯥꯏ
ꯃꯣꯏꯁꯦ ꯁꯨꯛ ꯏꯟ ꯏꯟꯗꯦ ꯅꯤꯉꯥꯏ ꯌꯥꯝ ꯆꯥꯎꯏꯕꯣ
ꯑꯗꯨꯅꯤ ꯀꯔꯤꯅꯣ ꯁꯤ ꯏꯝꯐꯥꯜꯒ ꯅꯛꯂꯒ ꯂꯩꯔꯗꯤ ꯎꯁꯣꯏ ꯊꯥꯔꯛꯎꯅꯦ
ꯆꯥꯅꯤꯡꯕ꯭ꯔꯥ
ꯑꯁ ꯌꯥꯝ ꯆꯥꯅꯤꯡꯕꯅꯦ
ꯊꯥꯔꯛꯀꯦ ꯊꯥꯔꯛꯀꯦ
ꯊꯥꯔꯛꯑꯣ ꯏꯝꯐꯥꯜꯒ ꯂꯥꯞꯄꯔꯣ ꯂꯥꯞꯄ꯭ꯔꯣ ꯂꯥꯞꯇꯕ꯭ꯔꯣ
ꯌꯥꯝ ꯂꯥꯞꯇꯦꯗ ꯁꯨꯝ ꯌꯦꯡ ꯗꯨꯀꯥꯟꯗ ꯏꯝꯐꯥꯜꯁꯨ ꯅꯝꯕꯨꯌꯦꯗ ꯅꯨꯇꯤꯒꯤ
ꯑꯣ ꯑꯣ ꯀꯤꯂꯣꯃꯤꯇꯔ ꯀꯌꯥꯗꯤ ꯆꯠꯄ꯭ꯔꯥ ꯈꯨꯟꯗꯒꯤ ꯏꯝꯐꯥꯜ ꯀꯩꯒꯤꯔꯥ ꯂꯧ ꯁꯨꯈꯤꯒꯦ ꯍꯥꯏꯌꯨ ꯑꯗꯨꯒꯤꯗꯤ ꯂꯧꯁꯨ ꯑꯁ ꯐꯖꯅ ꯂꯩꯔꯝꯗ꯭‌ꯔꯕꯅꯤꯀꯣ
ꯎꯝ ꯑꯉꯥꯡ ꯃꯆꯥꯗꯣ ꯌꯥꯝ ꯅꯨꯡꯁꯤꯗ꯭ꯔꯣ
ꯅꯨꯡꯁꯤꯌꯦ ꯐꯨꯁꯨ ꯐꯨꯅꯤꯡꯉꯦ
ꯑꯦ ꯅꯨꯄꯤꯁꯤꯡꯁꯦ ꯁꯨꯃꯥꯏꯅ ꯌꯥꯝ ꯍꯥꯏꯒꯟꯂꯦ ꯅꯨꯡꯁꯤꯃꯟꯅ ꯐꯨꯅꯤꯡꯉꯦ ꯑꯗꯨꯃꯥꯏꯅ
ꯍꯣꯏ ꯑꯗꯨ ꯇꯧꯕꯅꯦ ꯄꯦꯟꯗꯕꯗꯨ ꯑꯁ ꯃꯥꯒꯤ ꯑꯁ ꯇꯨꯞꯄꯗꯣ ꯑꯗꯨ ꯌꯥꯝ ꯇꯧꯅꯤꯡꯕꯅꯦ
ꯅꯨꯡꯁꯤꯃꯜꯂꯗꯤ ꯀꯞꯐꯟꯗ꯭ꯔꯗꯤ ꯄꯦꯟꯗꯕꯁꯨ ꯂꯩꯕꯅꯦ ꯃꯤ ꯈꯔꯗꯤ
ꯎꯝ ꯃꯃꯥꯏꯗꯣ ꯃꯠ ꯃꯟ ꯂꯥꯎꯔꯒꯀꯣ
ꯑꯗꯨꯅꯦ ꯅꯨꯡꯁꯤꯃꯜꯂꯦ ꯍꯥꯏꯅ ꯃꯃꯥꯏꯗ ꯁꯤꯛꯂꯒ ꯇ꯭ꯔꯦꯠ ꯇ꯭ꯔꯦꯠ ꯇ꯭ꯔꯦꯠ ꯇ꯭ꯔꯦꯠ ꯇꯧꯕꯗꯣ
ꯎꯝ ꯌꯥꯏꯅꯦ ꯅꯪꯁꯦ
ꯎꯝ ꯉꯥꯏꯈꯣ ꯅꯣꯏ ꯂꯧꯕꯨꯛꯇ ꯊꯔꯣꯏ ꯂꯩꯇ꯭ꯔꯣ
ꯊꯔꯣꯏ ꯍꯧꯖꯤꯛꯇꯤ ꯏꯁꯤꯡ ꯑꯝꯇ ꯂꯩꯇꯤꯌꯦ ꯂꯧꯕꯨꯛꯇꯣ ꯑꯗꯨꯒꯤ ꯊꯔꯣꯏ ꯊꯣꯛꯇꯦ
ꯑꯣ ꯏꯝꯐꯥꯜꯒꯤꯗꯤ ꯍꯥ
ꯃꯤ ꯌꯥꯝ ꯅꯤꯔꯛꯑꯦꯕ ꯊꯔꯣꯏ ꯆꯥꯅꯤꯡꯉꯦ ꯊꯔꯣꯏ ꯆꯥꯅꯤꯡꯉꯦ ꯍꯥꯏꯅꯀꯣ ꯑꯗꯨꯕꯨ ꯅꯪꯒꯤ ꯍꯥꯟꯅ ꯄꯤꯒꯦ
ꯍꯣꯏ ꯄꯤꯌꯣ ꯂꯩ ꯂꯩꯥꯁꯨ ꯂꯩꯇ꯭ꯔꯒ ꯀꯃꯥꯏꯅ ꯄꯤꯒꯦꯔ
ꯑꯗꯨ ꯂꯩꯔꯀꯥꯟꯗ ꯄꯤꯒꯦ ꯁꯤꯅꯤꯅꯦ ꯍꯩꯃꯥ ꯅꯪ ꯅꯣꯡ ꯆꯨꯒꯅꯨ ꯍꯥꯏꯔꯒ ꯀꯩꯒꯤꯅꯣ ꯙꯃꯥ ꯆꯨꯔꯛꯏꯁꯤꯗꯤ
ꯕ꯭ꯔꯦꯁ ꯇꯧꯅꯤꯡꯉꯥꯏꯅꯤ ꯑꯗꯨ ꯑꯩꯅ ꯅꯪ ꯋꯥꯃꯟꯕꯒ ꯋꯥꯔꯒ ꯂꯩꯕꯗꯣ ꯈꯪꯕ ꯑꯗꯨꯒꯤ ꯑꯩꯩꯅ ꯅꯣꯡ ꯊꯥ ꯈ
ꯁꯥꯇꯤꯟꯁꯨ ꯌꯥꯎꯗꯤꯌꯦ ꯀꯨꯞꯅꯕ ꯂꯩꯇꯤꯌꯦ
ꯍꯝ ꯀꯔꯤꯔꯣ ꯑꯗꯨꯗꯤ ꯎ ꯄꯥꯟꯕꯤꯒꯤ ꯃꯅꯥꯛꯇ ꯆꯠꯂꯣ
ꯑꯗꯨ ꯈꯔ ꯈꯔꯗꯤ ꯂꯩꯕꯀꯣ ꯎꯔꯨꯝꯗꯣ ꯑꯗꯨ ꯅꯣꯡ ꯅꯣꯡ ꯀꯟꯅ ꯇꯥꯔꯛꯑꯗꯤ ꯂꯣꯏ ꯆꯣꯠꯀꯅꯦꯕ
ꯑꯗꯨ ꯀꯔꯤꯔ ꯌꯨꯝꯗ ꯆꯦꯟꯈ꯭ꯔꯣ ꯂꯥꯞꯄ꯭ꯔꯥ
ꯌꯨꯝꯗ ꯆꯦꯟ ꯌꯨꯝꯗ ꯆꯦꯟꯕ ꯁꯔꯨꯛꯄꯨꯗꯤ ꯁꯤꯗ ꯂꯦꯞꯄꯒ ꯆꯣꯠ ꯄꯅ ꯐꯔꯦ ꯋꯥꯁꯨ ꯋꯥꯕ ꯋꯥꯁꯨ ꯋꯥꯕ ꯆꯣꯠꯁꯨ ꯆꯣꯠꯄ ꯁꯔꯨꯛꯄꯨꯗꯤ ꯋꯥꯗꯕꯤꯗ ꯆꯣꯠꯄꯅ ꯐꯩꯅ
ꯍꯣꯏ ꯍꯣꯏ ꯑꯗꯨꯕꯨꯗꯤ ꯆꯨꯝꯃꯤ ꯑꯗꯨ ꯅꯣꯡ ꯀꯟꯅ ꯆꯨꯔꯒ ꯆꯣꯠꯂꯗꯤ ꯅꯨꯡꯉꯥꯏꯇꯦꯅꯦ ꯑꯁ ꯅꯪ ꯅꯥꯔꯗꯤ ꯂꯣꯏꯔꯦꯍꯦ
ꯑꯩꯌꯥ ꯉ ꯉꯔꯥꯡꯗꯣ ꯑꯩ ꯑꯁꯦꯡꯕ ꯀꯣꯛꯁꯨ ꯆꯤꯛꯄ ꯈꯅꯥꯎꯁꯨ ꯂꯣꯏ ꯅꯥꯒ꯭ꯔꯦꯅꯦ
ꯁꯤꯗꯁꯨ ꯆꯨꯔꯛꯈ꯭ꯔꯦ ꯅꯣꯡꯗꯣ
ꯅꯨꯡꯉꯥꯏ ꯍꯦ
ꯅꯪꯅ ꯀꯧꯕꯒꯤꯅꯦ
ꯑꯩꯅ ꯀꯧꯕꯅꯤ ꯍꯣꯏ ꯑꯩꯅ ꯉꯁ ꯑꯁ ꯉꯔꯥꯡꯗꯣ ꯐ꯭ꯔꯥꯁꯇꯤꯡ ꯂꯧꯕꯅꯦ ꯅꯣꯡ ꯆꯨꯅꯤꯉꯥꯏꯒꯤ
ꯑꯁ
ꯁꯨꯗꯅꯤꯡꯉꯥꯏ ꯑꯝꯇ ꯍꯥꯏꯕꯤꯌꯨꯁꯦ
ꯎꯝ ꯈꯔ ꯈꯔ ꯆꯨꯒꯨꯝ ꯆꯨꯗꯕꯒꯨꯝ ꯇꯧꯔꯗꯤ ꯑꯗꯨꯝ ꯇꯣꯛꯈ꯭ꯔꯅꯤ ꯃꯆꯤꯟꯊꯤ ꯊꯤꯔꯒ ꯎꯝ ꯃꯆꯤꯟ ꯊꯤꯔꯒ ꯇꯥꯎꯒꯅꯦ
ꯈꯪꯗꯦꯅꯦ ꯍꯧꯖꯤꯛꯁꯤ ꯃꯣꯏꯁꯦ ꯑꯍꯥꯟꯕ ꯆꯨꯔꯛꯄꯗꯗꯤ ꯑꯁ ꯑꯗꯨ ꯑꯩꯗꯣ ꯀꯪꯃꯟꯕꯒꯤꯔ ꯈꯪꯗꯦ ꯅꯣꯡ ꯐꯥꯎ ꯄꯥꯟꯕꯤꯗꯦ ꯑꯩꯕꯨ
ꯅꯪ ꯀꯪꯃꯟꯕꯒꯤꯅꯤ
ꯎꯝ
ꯍꯛꯆꯥꯡ ꯍꯛꯆꯥꯡ ꯐꯅꯤꯉꯥꯏ ꯏꯟꯁꯥꯡ ꯑꯍꯥꯥꯎ ꯑꯍꯥꯎꯕ ꯆꯥꯎ ꯑꯣꯛꯁꯥꯒꯨꯝꯕ ꯀꯔꯤ ꯀꯔꯥ ꯑꯩꯗꯤ ꯊꯣꯡꯕ ꯍꯩꯇꯦ
ꯑ ꯅꯪ ꯊꯣꯡꯕ ꯍꯩꯇꯕ꯭ꯔꯥ
ꯂꯩꯕꯤꯌꯣ ꯊꯣꯡꯕꯤꯒꯦ
ꯏꯁ ꯅꯪꯒꯤ ꯄꯩꯁꯥꯅ
ꯅꯪꯒꯤ ꯄꯩꯁꯥꯅ ꯂꯩꯕꯤꯌꯨ ꯑꯩ ꯊꯣꯡꯕꯤꯒꯦ
ꯅꯣꯡꯃ ꯆꯥꯃꯤꯟꯅꯁꯦ ꯎꯁꯣꯏꯒꯀꯣ
ꯎꯝ ꯎꯁꯣꯏꯒ ꯀꯔꯤ ꯑꯣꯛꯁꯥ ꯀꯃꯥꯏ ꯆꯥꯒꯦꯔꯣ
ꯑꯩꯁ ꯍꯥꯎꯕꯅꯤꯅꯦ
ꯑꯣꯏꯗꯕꯅꯤ ꯀꯔꯤꯔꯣ ꯅꯨꯄꯤ ꯑꯃ ꯑꯩꯉꯣꯟꯗ ꯄꯩꯁꯥ ꯊꯥꯔꯛꯑꯣ ꯍꯥꯏꯔꯒ ꯊꯥꯔꯛꯇ꯭ꯔꯦ ꯍꯧꯖꯤꯛ ꯅꯪ ꯀꯣꯜ ꯇꯧꯕ ꯂꯣꯏꯔꯒ ꯄꯩꯁꯥ ꯊꯧꯒꯅꯤ
ꯑꯁ ꯌꯥꯝ ꯁꯥꯊꯤꯌꯦꯀꯣ
ꯉꯔꯥꯡ ꯊꯥꯕꯤꯌꯨ ꯍꯥꯏꯕꯅꯦ ꯍꯣꯏ ꯍꯥꯏꯔꯒ ꯊꯥꯕꯤꯗꯦ ꯑꯗꯣ ꯍꯧꯖꯤꯛꯈꯛ ꯑꯝꯇ ꯅꯤꯡꯁꯤꯡꯉꯛꯑꯦ ꯎꯝ
ꯐꯔꯛ ꯅꯒꯅꯤꯁꯦ
ꯅꯪꯁꯨ ꯌꯥꯝ ꯀꯥꯎꯒꯟꯕ ꯃꯥꯜꯂꯦꯗ
ꯑꯗꯨꯅꯦ ꯍꯣꯏ ꯀꯥꯎꯒꯟꯕꯅꯦ ꯑꯩꯒꯤ ꯕ꯭ꯔꯦꯟꯗꯣ ꯌꯥꯗꯕꯅꯦ ꯀꯥꯎꯕꯥ ꯀꯥꯎꯕ ꯉꯝꯄꯥ
ꯑꯗꯨꯗꯤ ꯑꯩꯁꯨ ꯄꯩꯁꯥ ꯄꯨꯒꯦꯗꯅ
ꯃꯤꯒꯤꯐꯥꯎ ꯅꯤ ꯄꯨꯕꯁꯤꯡꯒꯤ ꯅꯤꯕ ꯊꯣꯛꯇ꯭ꯔꯀꯥꯟꯁꯤꯗ ꯅꯪꯉꯣꯟꯗ ꯑꯃꯨꯛ ꯄꯤꯁꯤꯜ ꯗꯤ ꯁꯦꯟꯆꯨꯔꯤ ꯂꯧꯔꯅꯤ ꯈꯪꯉꯦ ꯑꯩ
ꯑꯩꯗꯤ ꯑꯩꯗꯤ ꯉꯟꯇꯥ ꯑꯗꯨꯝ ꯄꯤꯔꯛꯀꯅꯤꯗ
ꯎꯝ ꯉꯟꯇꯥ ꯍꯥꯏꯕꯩ ꯋꯥꯗꯣ ꯑꯩ ꯊꯥꯖꯗ꯭ꯔꯦ ꯉꯟꯇꯥ ꯀꯥꯏꯅ ꯀꯨꯏ ꯉꯟꯇꯥ ꯉꯥꯟꯇꯥ ꯍꯥꯏꯅ ꯀꯨꯏ ꯀꯨꯏ ꯀꯨꯏꯅ ꯆꯠꯄꯅꯦꯕ ꯑꯗꯨꯒꯤ ꯑꯗꯨꯒꯨꯝꯕꯗꯣ ꯑꯩꯁꯦ ꯌꯥꯝꯅ ꯑꯦꯛꯁꯄꯤꯔꯦꯟꯁ ꯂꯩꯈ꯭ꯔꯕ ꯑꯗꯨꯒꯤ
ꯑꯗꯨꯗꯤ ꯊꯦꯡꯅ ꯄꯤꯒꯦ
ꯎꯝ
ꯑꯥꯎ ꯅꯣꯡ ꯆꯨꯕꯒꯤ ꯏꯪꯕꯗꯣ ꯋꯥ ꯏꯪ ꯏꯪ ꯂꯥꯎꯕꯗꯨ ꯋꯥꯎ
ꯊꯃꯣꯏꯁꯦ ꯕꯥꯁꯟꯇ ꯂꯥꯛꯑꯦ ꯍꯥꯏꯌ
ꯍꯣꯏ ꯕꯁꯟꯇꯥ ꯂꯥꯛꯈ꯭ꯔ ꯁꯦꯡꯕ ꯌꯥꯝ ꯆꯨꯔꯗꯤ ꯌꯥꯝ ꯐꯒꯅꯤ ꯒ꯭ꯔꯣ ꯒ꯭ꯔꯣ ꯒ꯭ꯔꯣ ꯍꯥꯏꯅꯀꯣ ꯋꯥ ꯀꯜꯂꯦ ꯀꯜꯂꯦ ꯑꯥꯎ
ꯇꯜꯂꯦ ꯅꯨꯡꯉꯥꯏ
ꯏꯁꯤꯡ ꯏꯁꯤꯡ ꯀꯩꯅꯣ ꯇꯧꯋꯣ ꯏꯁꯤꯡ ꯌꯥꯟꯁꯤꯟꯕ ꯍꯥꯏꯕꯗꯤ ꯆꯥꯕ ꯊꯛꯅꯕ ꯏꯁꯤꯡ ꯌꯥꯝ ꯂꯩꯕ꯭ꯔꯥ
ꯍꯣꯏ
ꯑꯁ ꯅꯣꯡꯃꯣꯟꯗ ꯅꯣꯏ ꯂꯣꯛ ꯃꯆꯥ ꯆꯦꯟꯕꯒꯨꯝ ꯇꯧꯔꯦꯍꯦ
ꯚ
ꯌꯥꯝ ꯅꯨꯡꯉꯥꯏꯔꯦ
ꯅꯨꯡꯉꯥꯏꯔꯦ ꯏꯪ ꯏꯪ ꯂꯥꯎꯑꯦ ꯏꯁ ꯑꯁ ꯐꯔꯤꯠ ꯃꯅꯨꯡꯗ ꯂꯩꯕ ꯃꯥꯜꯂꯦ ꯍꯥꯏ
ꯑꯩꯅ ꯁꯣꯝꯗ ꯂꯣꯏ ꯆꯣꯠꯂꯦ ꯏꯕꯦꯝꯃ
ꯆꯣꯂꯣ ꯆꯣꯠꯂꯣ
ꯐꯣꯟ ꯀꯁꯦ ꯂꯣꯏꯟ ꯆꯣꯠꯂꯥꯗꯣ ꯃꯥꯂꯦ
ꯃꯨꯊꯤꯔꯥ ꯅꯣꯡꯃꯝꯗꯗꯤ ꯄ꯭ꯂꯥꯁꯇꯤꯛ ꯄꯨꯔꯒ ꯆꯠꯄꯇꯝꯅꯦ
ꯄ꯭ꯂꯥꯁꯇꯛ ꯄꯏꯌꯦ
ꯄ꯭ꯂꯁꯁꯤ ꯃꯅꯨꯡꯗ ꯍꯥꯞꯄ ꯐꯣꯟꯗꯣ ꯀꯔꯤꯔ ꯐꯣꯟꯗꯣ ꯌꯥꯗ꯭ꯔꯗꯤ ꯏꯕꯥꯅꯤ ꯂꯚ ꯁ꯭ꯇꯣꯔꯤ ꯁꯅꯥꯕ ꯌꯥꯔꯔꯣꯏ ꯑꯗꯨꯗ ꯅꯪꯁꯨ ꯑꯩꯒꯤꯁꯨ ꯈꯟꯕꯤꯌꯨ ꯅꯪ ꯈꯛꯄ ꯈꯟꯒꯅꯨ
ꯑꯩ ꯄ꯭ꯂꯥꯁꯇꯤꯛꯇ ꯊꯝꯕꯗꯣ ꯇꯜꯂꯦꯕ
ꯎꯝ ꯑꯗꯨꯗꯤ ꯆꯣꯠꯂꯒ ꯐꯣꯟꯗꯣ ꯌꯥꯗꯕ ꯇꯥꯕ
ꯑꯗꯨꯒꯤꯅꯦ ꯐꯣꯟꯗꯣ ꯑꯩꯒꯤ ꯊꯋꯥꯏꯗꯒꯤ ꯍꯦꯟꯅ ꯂꯨꯅ ꯈꯜꯂꯒ ꯑꯩꯅ ꯆꯦꯛꯁꯤꯟꯅ ꯄꯥꯏꯔꯤꯁꯦ
ꯑꯗꯨꯅꯦ ꯐꯣꯂꯒꯤꯝ ꯑꯥꯐꯇꯔ ꯐꯣꯟ ꯑꯩꯅꯦ ꯅꯪꯒꯤ ꯍꯋꯥꯏ ꯃꯅꯥꯛꯇ ꯂꯩꯕꯗꯣ
ꯅꯪ ꯅꯪ ꯅꯪ ꯍꯦꯟ ꯐꯣꯟꯅ ꯂꯨꯈ꯭ꯔꯦ ꯍꯧꯖꯤꯛ
ꯑꯗꯨꯅꯦ ꯅꯣꯡꯗꯣ ꯀꯟꯅ ꯇꯥꯔꯗꯤ ꯄ꯭ꯂꯥꯁꯇꯤꯛ ꯃꯅꯨꯡꯗ ꯍꯥꯞꯄꯣ ꯍꯥꯏꯕꯅꯤꯗ ꯄꯩꯁꯥ ꯇꯤꯡꯉꯤꯅ ꯑꯃꯨꯛ ꯁꯦꯝꯕꯗꯣ ꯅꯪ ꯐꯣꯟ ꯑꯣ ꯐꯣꯟ ꯁꯦꯝꯗ ꯐꯣꯟ ꯁꯦꯝꯅꯤꯉꯥꯏ ꯄꯤꯕ ꯃꯇꯝꯗ ꯑꯩꯅ ꯅꯨꯄꯥ ꯑꯃꯕꯨ ꯅꯨꯡꯁꯤꯅꯔꯅꯤꯅ ꯃꯥꯡꯉꯣꯏꯗ꯭ꯔꯣ
ꯑꯩꯁ ꯑꯗꯨꯃꯥꯏꯅꯗꯤ ꯍꯥꯏꯅꯨꯍꯦ ꯑꯩ ꯄꯥꯈꯠꯂꯦ
ꯑꯗꯨꯅꯦ ꯊꯧꯑꯣꯏꯌꯣ ꯍꯥꯏꯕ ꯆꯦꯛꯁꯤꯜꯂꯣ ꯍꯥꯏꯕ
ꯅꯪꯅ ꯍꯥꯏꯕ ꯂꯣꯏ ꯏꯜꯂꯒꯦ ꯑꯗꯨꯗꯤ
ꯍꯣꯏ ꯅꯪꯅ ꯆꯦꯛꯁꯤꯟꯗ꯭ꯔꯕ ꯑꯩꯗꯤꯗꯨꯝ ꯑꯇꯣꯞꯄꯇ ꯊꯤꯔ ꯅꯨꯡ ꯁꯤꯔꯕꯅꯤ ꯋꯥꯎ ꯅꯣꯡ ꯃꯈꯣꯟꯖꯤꯗꯤ ꯑꯁꯤꯒꯨꯝꯕ ꯇꯥꯗꯕ ꯀꯨꯏꯔꯦ ꯑꯩꯗꯤ ꯌꯥꯝ ꯅꯨꯡꯉꯥꯏ
ꯎꯝ ꯑꯗꯨꯕꯨ ꯂꯝꯕꯤꯗ ꯆꯠꯂꯤꯕꯁꯤꯡꯗꯤ ꯈꯨꯗꯣꯡꯊꯤꯕ ꯅꯪꯉꯝꯂꯅꯤꯀꯣ
ꯎꯝ ꯆꫭꯠꯁꯅꯨ
ꯆꫭꯠꯁꯅꯨ
ꯎꯝ ꯁꯤꯔꯣꯏ ꯅꯣꯡ ꯅꯣꯡꯃꯔꯛ‌ꯇ ꯆꯠꯂꯒ
ꯏꯅꯦ ꯁꯇꯤꯟꯒꯨꯝꯕ ꯄꯥꯏꯔ ꯇꯥꯕꯅꯤꯅꯦ ꯅꯣꯡ ꯆꯨꯅꯤ ꯍꯥꯏꯅ ꯈꯪꯉꯗꯤꯀꯣ
ꯍꯣꯏ ꯃꯣꯏ ꯋꯦꯗꯔꯁꯨ ꯌꯥꯗꯦꯕ ꯁꯇꯤꯟ ꯄꯥꯏꯔꯝꯒꯅꯤ ꯃꯣꯏꯁꯨ ꯀꫭ
ꯍꯣꯏ ꯀꯅꯥ ꯈꯪ ꯅꯣꯡꯁꯨ ꯆꯨꯗꯕꯒꯨꯝ ꯅꯨꯡꯁꯥꯁꯨ ꯊꯣꯛꯇꯕꯅꯤꯅ ꯑꯁ ꯄꯥꯏꯗꯔꯁꯨ ꯌꯥꯏ ꯍꯥꯏꯅ ꯆꯠꯂꯝꯕꯁꯨ ꯌꯥꯎꯕꯅꯤꯅꯦ
ꯎꯝ ꯎꯝ ꯍꯣꯏ ꯃꯤꯑꯣꯏꯕꯒꯤ ꯋꯥꯈꯜꯂꯣꯟꯗ ꯆꯥꯟꯅꯗꯦꯕꯀꯣ ꯑꯗꯨꯗꯤ ꯍꯣꯏ ꯅꯪꯙ ꯍꯥꯏꯕꯁꯨ ꯆꯨꯝꯃꯦ ꯑꯗꯨꯕꯨ ꯅꯣꯡ ꯇꯥꯕꯁꯤ ꯌꯥꯝ ꯅꯨꯡꯉꯥꯏꯌꯦ
ꯑꯗꯨꯕꯨ ꯃꯣꯏꯗꯁꯨ ꯄꯔꯥ ꯑꯃꯗꯤ ꯇꯥꯛꯏꯗꯨꯅꯤꯅꯦ ꯍꯥꯏꯗꯤ ꯆꯠꯄ ꯈꯨꯗꯤꯡ ꯇꯝꯕ ꯉꯝꯗꯦ ꯍꯥꯏꯕꯗꯣ
ꯎꯝ ꯎꯝ
ꯅꯪꯅ ꯆꯨꯝꯃꯦꯗ
ꯍꫭꯏ ꯑꯩꯗꯤ ꯆꯨꯝꯃꯤꯀꫭ
ꯎꯝ ꯑꯗꯨꯕꯨ ꯑꯩꯅ ꯉꯝꯒꯦꯀꯣ
ꯎꯝ ꯆꯨꯝꯕꯁꯨ ꯑꯩ ꯆꯨꯝꯃꯦ ꯉꯝꯁꯨ ꯉꯝꯒꯅꯤ
ꯅꯪꯅ ꯆꯨꯝꯁꯨ ꯆꯨꯝꯃꯣ ꯉꯝꯁꯨ ꯉꯝꯃꯣ
ꯍꯣꯏ ꯑꯗꯨꯃꯛꯅꯤ ꯑꯩꯅ ꯄꯥꯝꯕꯗꯨꯁꯨ ꯍꯥ
ꯕꯣꯜ ꯌꯦꯡꯕ꯭ꯔꯥ
ꯌꯦꯡꯗꯦ
ꯀꯩꯒꯤꯅꯣ
ꯇꯜꯂꯦ ꯇꯜꯂꯦ ꯍꯥꯏꯕ ꯇꯜꯂꯦ
ꯍꯣꯏ ꯕꯣꯜ ꯌꯦꯡꯕ ꯁꯔꯨꯛꯄꯨꯗꯤ ꯑꯩꯕꯨ ꯌꯦꯡꯉꯣ
ꯇꯨꯝꯕ ꯑꯁ ꯇꯨꯝ ꯄꯦꯟꯅ ꯇꯨꯝꯕ ꯐꯪꯗꯦ
ꯑꯣ
ꯎꯝ ꯄ꯭ꯂꯥꯁꯇꯤꯛ ꯃꯅꯝ ꯅꯝꯃꯦ
ꯎꯝ
ꯀꯅꯥ ꯃꯩ ꯊꯥꯕ꯭ꯔꯥ
ꯂꯥꯛꯑꯣ ꯀꯅꯥ ꯀꯅꯥꯃꯥꯏ ꯊꯛꯕ꯭ꯔꯥ
ꯑꯁ ꯑꯩꯈꯣꯏꯒꯤ ꯑꯩꯈꯣꯏꯒꯤꯗ ꯅꯠꯇꯕ ꯃꯥꯜꯂꯦ